ꯇꯥꯕ꯭ꯔꯣ
ꯇꯥꯏ ꯀꯔꯤꯒꯤ ꯅꯣꯛꯄ꯭ꯔꯣ ꯀꯩꯗꯧꯔꯤꯅꯣ
ꯑꯦ ꯆꯥꯛ ꯆꯥꯕ ꯂꯣꯏꯔꯒ ꯐꯝꯃꯤ ꯅꯪꯗꯤ
ꯑꯩꯁꯤ ꯆꯥꯛ ꯆꯥꯔꯒꯥ ꯂꯣꯏꯔꯒꯥ ꯑꯗꯨꯝ ꯇꯨꯝ ꯐꯝꯅꯗꯨꯝ ꯐꯝꯂꯒ ꯂꯩꯌꯦ ꯕꯣꯜ ꯕꯣꯜ ꯌꯦꯡꯁꯦꯔꯥꯅ ꯑꯗꯨꯝ ꯄꯨꯡ ꯑꯃ ꯃꯈꯥꯏꯗꯣ ꯉꯥꯏꯔꯒ ꯂꯩꯒꯅꯤ ꯑꯗꯨꯝ
ꯑꯣ ꯄꯨꯡ ꯀꯌꯥ ꯗꯥꯔꯣ ꯉꯁꯤ ꯁꯥꯅꯟ ꯒꯥꯗꯕꯗꯣ ꯑꯣ
ꯅꯣꯏꯗꯤ ꯀꯩꯗꯧꯔꯤꯕ꯭ꯔꯣ ꯅꯨꯡꯉꯥꯏꯅ ꯂꯩꯔꯤꯕ꯭ꯔꯣ
ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯑꯗꯨꯒꯥ ꯅꯪꯕꯨ ꯋꯥꯔꯤ ꯁꯥꯕꯅꯦ
ꯆꯥꯛ ꯑꯣ
ꯀꯔꯤꯒꯤ ꯅꯣ
ꯑꯩꯁꯦ ꯍꯥꯝꯒꯥꯝ ꯒꯥ ꯌꯦꯟ ꯆꯥꯏ
ꯑꯥꯁ
ꯍꯥꯝꯒꯥꯝ ꯑꯃꯥ ꯌꯦꯟ ꯑꯃꯥ ꯅꯣꯏꯗꯤ
ꯑꯩꯈꯣꯏꯁꯨ ꯌꯦꯟ ꯁꯥ ꯆꯥꯏꯌꯦ
ꯍꯣꯏ ꯅꯣꯏꯅ ꯐꯥꯏꯀꯣ ꯑꯗꯨꯗꯤ ꯃꯤ ꯃꯆꯥꯗꯤ ꯌꯦꯟ ꯈꯛꯇꯥ ꯆꯥꯕ ꯆꯥꯕ ꯃꯟꯂꯦꯗꯥ
ꯁꯤ ꯌꯥ ꯉꯥ ꯈꯛꯇꯥꯅꯦ ꯉꯥꯁꯤ ꯈꯛꯇꯥꯅꯦ
ꯅꯆꯤꯟ ꯊꯤꯒꯥꯅꯨ
ꯁꯦꯡꯕ ꯃꯤꯅ ꯑꯁ
ꯀꯠ ꯀꯅꯥ ꯀꯅꯥ ꯂꯩꯃꯤꯟꯅꯕ꯭ꯔꯣ
ꯑꯁ ꯑꯩ ꯍꯣꯁꯇꯦꯜꯗ ꯂꯩꯕꯅꯦ
ꯑꯣ ꯀꯅꯥ ꯅꯥꯎ ꯀꯅꯥ ꯉꯝꯗꯕ꯭ꯔꯣ
ꯍꯥ
ꯀꯅꯥ ꯅꯥꯎꯕ꯭ꯔꯥ ꯀꯅꯥ ꯍꯛꯆꯥꯡ ꯉꯝꯗꯕ꯭ꯔꯣ
ꯍꯣꯁꯇꯦꯜ ꯍꯣꯁꯇꯦꯜ ꯍꯥꯏꯕ
ꯑꯣ ꯍꯣꯁꯇꯦꯜ ꯑꯣ ꯑꯥꯏ ꯑꯩ ꯑꯣ ꯑꯩꯗꯤ ꯍꯣꯁꯄꯤꯇꯥꯜ ꯇꯥꯔꯥ ꯑꯗꯨꯒꯤꯟ ꯑꯣ ꯅꯪ ꯀꯣꯂꯦꯁ ꯀꯥꯕ꯭ꯔꯥ
ꯑꯥ ꯀꯣꯂꯦꯖ ꯀꯕꯅꯦ
ꯑꯣ ꯑꯗꯨꯗꯤ ꯐꯩꯀꯣ ꯃꯤ ꯃꯆꯥꯗꯤ ꯑꯗꯨꯝ ꯂꯥꯏꯔꯤꯛ ꯍꯩꯕ ꯃꯟꯂꯦꯀꯣ
ꯁꯤꯌꯥ ꯍꯩꯇ꯭ꯔꯥꯁꯨ ꯑꯗꯨꯝ ꯇꯝꯕꯅꯤꯅꯦ ꯀꯥꯔꯤꯔꯣ
ꯑꯥ ꯑꯩꯈꯣꯏ ꯑꯩꯗꯤ ꯑꯩꯗꯤ ꯇꯧꯛꯈ꯭ꯔꯦꯗ ꯑꯩꯗꯤ ꯃꯄꯥꯟꯗ ꯂꯩꯕꯅꯦ
ꯑꯣ ꯊꯕꯛ ꯇꯧꯕ
ꯍꯣꯏ ꯑꯩꯈꯣꯏ ꯑꯩꯈꯣꯏ ꯄꯥꯈꯪꯁꯤꯡꯗꯤ ꯑꯦ ꯀꯔꯤꯁꯨ ꯀ꯭ꯔꯤ ꯍꯥꯏꯈ꯭ꯔꯦꯅ ꯑꯈꯣꯏ ꯀ꯭ꯔꯤ ꯄꯥꯈꯪꯁꯤꯡꯒꯤ ꯄꯨꯟꯁꯤꯁꯦ ꯌꯝ ꯋꯥꯔꯦ ꯅꯣꯏꯗꯤ ꯐꯩꯗ ꯅꯣꯏ